ꯑꯪ
ꯍꯜꯂꯣ! ꯇꯥꯕ꯭ꯔꯣ ꯇꯥꯏꯌꯦ ꯇꯥꯏꯌꯦ
ꯑꯣ
ꯑꯦ ꯁꯦꯡ ꯇꯥꯏ ꯉꯁꯤꯕꯨꯗꯤ ꯁꯦꯡꯉꯦ ꯇꯥꯏ ꯅꯨꯡꯉꯥꯏ
ꯅꯍꯥꯟꯒꯤꯗꯤ ꯁꯦꯡꯗꯦ ꯃꯔꯛꯇ ꯇꯠꯈꯤꯕ ꯂꯩꯕꯗꯣ꯫
ꯎꯝ ꯅꯍꯥꯟꯒꯤꯗꯤ ꯑꯁ ꯉꯁꯤꯕꯨꯗꯤ ꯀꯩꯝ ꯇꯧꯗ꯭ꯔꯦ ꯑꯩꯈꯣꯏꯔꯣꯝꯗ ꯅꯨꯡꯉꯥꯏꯕꯅꯤ ꯅꯨꯡꯉꯥꯏꯔꯤꯕ꯭ꯔꯥ ꯅꯪꯕꯣ?
ꯑꯁ ꯅꯨꯡꯉꯥꯏꯔꯦ ꯀꯩꯅꯣ ꯍꯧꯖꯤꯛꯇ ꯑꯁ ꯆꯥꯛꯆꯥ ꯇꯣꯛꯔꯒ ꯋꯥꯔꯁꯤꯞ ꯂꯣꯏꯇ ꯉꯥꯏꯔꯦꯗ ꯅꯣꯏꯗꯤ
ꯑꯩꯈꯣꯏꯗꯤ ꯆꯥꯗ꯭ꯔꯤꯌꯦ ꯍꯣꯔꯦꯟ ꯆꯥꯗꯣꯏꯅꯦ ꯍꯧꯖꯤꯛ ꯆꯥꯅꯤꯡꯗꯕ ꯍꯥꯏꯇꯥꯔꯦ ꯉꯁꯤꯕꯨꯗꯤ ꯈꯔ ꯊꯦꯡꯈ꯭ꯔꯦ꯫ ꯆꯥꯅꯤꯡꯗꯕ ꯑ ꯉꯁꯥꯏ
ꯕꯣꯜ ꯌꯦꯡꯉꯒ ꯐꯖꯅ ꯆꯥꯊꯔꯒꯦ ꯀꯥꯏꯅ ꯇꯧꯕ ꯃꯥꯜꯂꯦꯅ
ꯑꯗꯨꯒꯤ ꯄ꯭ꯂꯥꯅꯤꯡꯅꯤꯅꯦ ꯑꯗꯨ ꯇꯧꯔꯗꯣꯏꯅꯤꯅꯦ ꯉꯁꯤꯗꯤ
ꯅꯨꯡꯉꯥꯏꯅꯦ ꯑꯗꯨ ꯇꯔꯗꯤ ꯅꯣꯏ ꯄꯥꯔꯇꯤ ꯇꯧꯗꯧꯕ ꯃꯥꯜꯂꯦ
ꯄꯥꯔꯇꯤ ꯑꯍꯈꯣꯏ ꯄꯥꯔꯇꯤ ꯉꯁꯤꯕꯨꯗꯤ ꯄꯥꯔꯇꯤ ꯇꯧꯒꯗꯕꯅꯦꯕ ꯄꯥꯔꯇꯤ ꯍꯥꯏꯕꯗꯤ ꯁꯨꯝꯅ ꯍꯥꯏꯗꯤ ꯐꯠꯇꯕꯒꯤ ꯄꯥꯔꯇꯤ ꯅꯠꯇꯦꯗ
ꯍꯣ ꯍꯣ ꯍꯣ ꯈꯪꯉꯦꯗꯥ ꯑꯩꯁꯨ
ꯎꯝ ꯅꯪꯅ ꯈꯪꯅꯤ ꯀꯅꯥꯅ ꯈꯪꯗꯣꯏꯅꯣ ꯍꯥ ꯅꯠꯇ꯭ꯔꯥ
ꯃꯥꯅꯦ ꯃꯥꯅꯦ ꯑꯁ ꯐꯖꯩꯌꯦ ꯀꯩꯅꯣꯗ ꯅꯆꯦꯁꯨ ꯐꯣꯟ ꯇꯧꯋꯦꯕ ꯃꯥ ꯊꯕꯛ ꯌꯥꯝ ꯆꯤꯟꯕ ꯃꯥꯜꯂꯦ꯫
ꯎꯝ ꯎꯝ
ꯅꯨꯡꯗꯥꯡꯀꯤ ꯁꯦꯝ ꯁꯥꯔꯦ ꯍꯥꯏꯌꯦꯅꯦ
ꯎꯝ ꯑꯗꯨꯅꯦ ꯍꯣꯔꯦꯟꯒꯤ ꯃꯣꯏ ꯃꯣꯏꯗ ꯁꯦꯝꯂꯨꯔꯣꯅ ꯑꯩ ꯍꯥꯏꯈꯤꯕꯅꯦ ꯃꯣꯏꯗ꯫
ꯑꯣ
ꯑꯗꯣ ꯃꯣꯏ ꯑꯩꯈꯣꯏ ꯄꯨꯂꯞ ꯆꯥꯗ꯭ꯔꯤꯑꯦꯕꯀꯣ
ꯑꯣ ꯆꯥꯛ ꯆꯥꯗꯕꯤꯗ ꯇꯧꯔꯝꯕ ꯃꯥꯜꯂꯦ꯫
ꯎꯝ ꯑꯉꯥꯡꯈꯩꯗꯤ ꯈꯔꯗꯤ ꯆꯥꯈ꯭ꯔꯦ ꯃꯣꯏꯗꯤ ꯑꯉꯥꯡ ꯑꯣꯏꯕꯅꯤꯅ ꯃꯣꯏꯗꯤ ꯍꯥꯟꯅ ꯄꯤꯊꯣꯛꯈ꯭ꯔꯦ ꯑꯩꯈꯣꯏꯅ ꯄꯤꯖꯈ꯭ꯔꯦ ꯑꯗꯣ ꯑꯩꯈꯣꯏ ꯈꯔ ꯑꯍꯜ ꯑꯣꯏꯕꯁꯤꯡꯗꯤ ꯍꯣꯔꯦꯟ ꯀꯣꯟꯅ ꯆꯥꯗꯣꯏꯅꯦ ꯕꯣꯜ ꯌꯦꯡꯉ ꯅꯨꯡꯉꯥꯏꯅ ꯐꯝꯃꯒꯀꯣ꯫
ꯑꯗꯨꯅꯦ ꯅꯣꯏ ꯈꯛꯇꯅꯤꯅꯦ ꯅꯨꯡꯉꯥꯏꯔꯤꯁꯦ꯫
ꯑꯦ ꯈꯪꯗꯦꯍꯦ ꯑꯗꯨꯗꯤ ꯅꯣꯏꯁꯨ ꯅꯨꯡꯉꯥꯏꯔꯒ ꯂꯩ ꯌꯤꯗꯨꯗꯤ ꯑꯥꯗ ꯅꯣꯏ ꯄꯥꯔꯇꯤ ꯃꯌꯥꯝ ꯅꯣꯏ ꯂꯩꯃꯤꯟꯅꯔꯒ ꯅꯆꯦ ꯍꯣꯏꯒ ꯅꯌꯥꯝꯕ ꯍꯣꯏꯒ ꯂꯩꯃꯤꯟꯅꯔꯒ ꯂꯩꯗꯨꯗꯤ
ꯅꯨꯡꯉꯥꯏꯇꯦꯗ ꯑꯩꯈꯣꯏꯗꯤ ꯑꯗꯨꯒꯤ ꯇꯜꯂꯦꯗ
ꯑ ꯀꯩ ꯏꯟꯁꯥꯡ ꯆꯥꯔꯒꯦ ꯅꯧꯏꯕꯣ ꯉꯁꯤ
ꯉꯁꯤꯁꯦ ꯑꯁ ꯎꯁꯣꯏ ꯑꯀꯪꯕꯗꯣ ꯑꯗꯨ ꯆꯥꯕꯒꯤ ꯏꯅꯥꯎꯄꯥ ꯑꯅꯤꯁꯦ ꯆꯥꯗ꯭ꯔꯤꯅꯦ ꯆꯥꯛ ꯏꯟꯁꯥꯡ ꯍꯥꯎꯇꯦ ꯍꯥꯏꯅ ꯆꯥꯗ꯭ꯔꯦ ꯃꯥ
ꯑꯈꯣꯏ ꯄꯥꯈꯪꯁꯤꯡꯗꯤ ꯑꯗꯨꯒꯨꯝꯕꯗꯤ ꯆꯥꯗ꯭ꯔꯕꯅꯤ ꯍꯟꯗꯛꯀꯥꯟꯗꯤ
ꯃꯔꯛ ꯃꯔꯛꯇꯤ ꯆꯥꯕ ꯌꯥꯏꯌꯦꯗꯅ ꯑꯗꯨꯒꯨꯝꯕꯁꯨ
ꯑꯗꯨ ꯍꯣꯏ ꯆꯤꯡꯒꯤ ꯑꯗꯨ ꯑꯀꯪꯕꯁꯤꯡꯗꯨ ꯆꯥꯟꯅꯗ꯭ꯔꯕꯅꯤꯅꯦ ꯍꯟꯗꯛ ꯄꯥꯈꯪꯁꯤꯡꯒ ꯆꯥꯟꯅꯗ꯭ꯔꯕꯅꯤꯅꯦ
ꯇꯥꯏꯅꯥ
ꯁꯥ ꯃꯇꯨꯝ ꯑꯃ ꯌꯥꯎꯗ꯭ꯔꯗꯤ ꯆꯥꯛ ꯆꯪꯗ꯭ꯔꯕꯅꯦꯕ ꯍꯟꯗꯛ ꯀꯤ ꯄꯥꯈꯪꯁꯤꯡꯗꯤ
ꯍꯧꯖꯤꯛꯀꯥꯟꯁꯦ ꯑꯁꯦꯡꯗꯤ ꯁꯦꯡꯕꯅꯤꯗ ꯆꯥꯛ ꯌꯦꯟꯁꯥꯡꯁꯦ ꯌꯥꯝ ꯑꯁ ꯆꯥꯁꯨ ꯆꯅꯤꯡꯗꯦ ꯆꯅꯤꯡꯕ ꯄꯣꯛꯇꯦꯗ
ꯎꯝ
ꯌꯥꯗꯦ ꯑꯁ ꯇꯨꯝꯗ꯭ꯔꯤꯗ ꯃꯣꯏꯁꯨ ꯕꯣꯜ ꯌꯦꯡꯒꯦꯅ ꯇꯧꯔꯦ ꯕꯣꯜꯒꯤ ꯃꯇꯝ ꯃꯇꯝ ꯉꯥꯏꯔꯤ ꯑꯩꯗꯤ ꯑꯁ ꯇꯨꯝꯅꯤꯡꯒꯗꯧ ꯃꯥꯜꯂꯦꯗ ꯉꯥꯏꯕ ꯋꯥꯔꯦ ꯋꯥꯗꯧ ꯃꯥꯜꯂꯦ
ꯑꯁ ꯉꯁꯤꯗꯤ ꯇꯨꯝꯅꯤꯡꯉꯁꯨ ꯈꯥꯡꯉꯒ ꯌꯦꯡꯉꯣꯗꯅ ꯉꯁꯤꯗꯤ ꯅꯣꯡ ꯐꯥꯗꯣꯛꯗꯤ ꯑꯗꯨꯃꯥꯏꯅ ꯇꯧꯕ ꯌꯥꯏꯗꯅ
ꯑꯩ ꯌꯦꯡꯂꯗꯤ ꯗꯥꯎ ꯂꯩꯇꯦ ꯌꯦꯡꯂꯨꯅꯨ ꯍꯥꯏꯅꯦ
ꯑ ꯗꯥꯎꯕꯨꯗꯤ ꯅꯪ ꯗꯥꯎ ꯍꯥꯏꯗꯤ ꯂꯩꯗꯅ ꯅꯪꯅ ꯁꯞꯄꯣꯔꯠ ꯇꯧꯒꯗꯕ ꯇꯤꯝ ꯗꯥꯎ ꯂꯩꯇꯦ ꯍꯥꯏꯕ꯭ꯔꯥ
ꯅꯠꯇꯦ ꯑꯩꯅ ꯍꯦꯛ ꯌꯦꯡꯂꯗꯤ ꯑꯗꯨꯝ ꯗꯥꯎ ꯂꯩꯇꯦ ꯍꯥꯏꯍꯦ ꯑꯩꯒꯤ ꯁꯞꯄꯣꯔꯠ ꯇꯧꯕꯒ ꯒꯤ ꯇꯤꯝꯗꯣ ꯗꯥꯎ ꯂꯩꯇꯦ ꯍꯥꯏꯕ
ꯑꯗꯨꯗꯤ ꯅꯪ ꯁꯞꯄꯣꯔꯠ ꯇꯧꯗꯣꯏ ꯀꯔꯝꯕ ꯁꯞꯄꯣꯔꯠ ꯇꯧꯗꯣꯏꯕ ꯑꯗꯨꯗꯤ ꯉꯁꯤ
ꯑꯁ ꯈꯪꯗꯦꯗ ꯑꯩꯗꯤ
ꯁ꯭ꯄꯦꯟ ꯑꯣꯏꯅ ꯁꯞꯄꯣꯔꯠ ꯇꯧꯔꯣꯗꯅ ꯑꯗꯨꯗꯤ ꯅꯪꯅ ꯗꯥꯎ ꯂꯩꯇ꯭ꯔꯗꯤ ꯁ꯭ꯄꯦꯟ ꯄꯣꯅꯕ
ꯁꯦꯁ ꯇꯜꯂꯦꯗ
ꯁꯤꯗ ꯑꯈꯣꯏꯗꯤ ꯔꯣꯅꯦꯜꯗꯣꯒꯤ ꯃꯅꯥꯎ ꯅꯨꯄꯥ ꯉꯥꯛꯇꯅꯤ ꯑꯩꯈꯣꯏꯔꯣꯝꯗꯗꯤ ꯍꯧꯖꯤꯛ ꯂꯩꯔꯤꯁꯦ
ꯑꯣ ꯔꯣꯅꯦꯜꯗꯣ ꯀꯥꯡꯒꯨ ꯉꯥꯛꯇꯔꯣ
ꯑ ꯀꯥꯡꯒꯨꯕꯨꯗꯤ ꯑꯗꯨꯁꯨ ꯃꯅꯥꯎ ꯅꯨꯄꯥ ꯍꯦꯛ ꯃꯅꯥꯎ ꯅꯨꯄꯥ ꯉꯥꯛꯇꯅꯦ ꯃꯥꯒꯤ ꯖꯥꯔꯁꯤ ꯂꯤꯠꯁꯜꯂꯒ ꯐꯝꯃꯒ ꯍꯧꯖꯤꯛ ꯑꯦꯠꯚꯥꯟꯁ ꯑꯣꯏꯅ ꯐꯝꯃꯒ ꯈꯣꯏ ꯑꯁ ꯅꯨꯡꯉꯥꯏꯅ ꯂꯩꯔꯤ ꯍꯦ ꯑꯉꯥꯡꯒꯩꯗꯤ
ꯑꯁ ꯑꯗꯨꯗꯤ ꯅꯣꯏꯅ ꯑꯁ ꯍꯦꯟꯅ ꯅꯨꯡꯉꯥꯏꯔꯝꯒꯅꯤ ꯑꯗꯨ ꯇꯥꯔꯗꯤ
ꯈꯪꯗꯦ ꯑꯉꯥꯡꯒꯩꯒꯤ ꯕꯤꯠꯀꯤ ꯑꯣꯏꯅ ꯌꯥꯎꯁꯟꯕꯅꯤꯗ ꯑꯩꯈꯣꯏꯁꯨ
ꯁꯤꯁ ꯑꯉꯥꯡꯒꯤ ꯄꯤ ꯀꯥꯟꯅ ꯅꯣꯏꯅ ꯌꯥꯝ ꯍꯦꯟꯖꯤꯟꯅ ꯏꯟꯇꯔꯦꯁ ꯂꯩꯕꯗꯣ ꯈꯪꯉꯦꯀꯣ ꯑꯩ ꯂꯣꯏ ꯈꯪꯉꯦ
ꯑꯗꯨꯃꯥꯏꯅ ꯃꯣꯏꯒꯤ ꯑꯉꯥꯡꯒꯩꯒꯤ ꯕꯤꯠ ꯄꯤꯁꯟꯗ꯭ꯔꯗꯤ ꯑꯗꯨ ꯅꯨꯡꯉꯥꯏꯇꯦ ꯍꯥꯏꯕ ꯋꯥꯅꯤꯗ ꯑꯗꯨꯒꯤꯅꯤꯗ
ꯏꯆꯦ ꯑꯍꯥꯟ ꯈꯣꯏꯁꯨ ꯌꯦꯡꯗꯣꯏꯔꯣ
ꯃꯣꯏ ꯑꯍꯟꯒꯩꯁꯨ ꯌꯥꯎꯕꯅꯤ ꯉꯁꯤꯗꯤ ꯃꯤ ꯃꯉꯥ ꯇꯔꯨꯛ ꯌꯥꯎꯕꯅꯤ ꯉꯁꯤꯗꯤ
ꯑꯣ
ꯑꯣꯛ
ꯄꯣꯠ ꯑ ꯄꯣꯠꯇꯨꯒꯜꯒꯤ ꯀꯪꯒꯨ ꯃꯥꯜꯂꯦ
ꯍꯥꯥ
ꯄꯣꯇꯨꯒꯜꯒꯤ ꯀꯪꯉꯨ ꯃꯥꯂꯦ
ꯎꯝ ꯄꯣꯔꯇꯨꯒꯜꯒꯤ ꯉꯥꯛꯇꯅꯤ ꯉꯁꯤꯗꯤ ꯑꯦ ꯑꯍꯟ ꯑꯅꯤ ꯑꯅꯤꯕꯨꯗꯤ ꯄꯣꯔꯇꯨꯒꯜꯒꯤ ꯅꯠꯇꯦ ꯃꯣꯏꯗꯤ ꯄꯣꯔꯇꯨꯒꯜꯗ ꯑꯦꯒꯦꯟꯁ ꯇꯧꯕ ꯃꯤꯅꯦ ꯑꯗꯨꯕꯨ ꯃꯤ ꯂꯩꯇ꯭ꯔꯁꯨ ꯕꯣꯜ ꯌꯦꯡꯕꯁꯨ ꯅꯨꯡꯉꯥꯏꯇꯕꯅꯦꯕ
ꯁꯥꯎꯗꯤ ꯁꯥꯎꯅꯤꯡꯉꯦꯕ ꯑꯦꯒꯦꯟꯁ ꯇꯧꯕ ꯂꯩꯕꯁꯦ
ꯑꯁ ꯑꯗꯨꯅ ꯕꯤꯠꯅꯤꯅꯦ ꯕꯣꯜ ꯐꯥꯏꯒꯤ ꯌꯥꯝ ꯌꯦꯡꯃꯤꯟꯅꯕꯗꯣ ꯑꯗꯨ ꯅꯨꯡꯉꯥꯏꯕꯗꯣ ꯕꯣ ꯌꯦꯡꯕ ꯍꯥꯏꯗꯤ ꯕꯣ ꯌꯦꯡꯕꯒꯤ ꯕꯤꯠꯇꯣ ꯑꯃꯅ ꯑꯁꯤꯅꯤ ꯑꯃꯅ ꯑꯗꯨꯅꯤ ꯑꯦꯒꯦꯟꯁ ꯇꯧꯅꯕꯗꯣ ꯑꯗꯨꯅꯦꯕ ꯅꯨꯡꯉꯥꯏꯕꯗꯣ
ꯑꯗꯨ ꯑꯣꯏꯔꯁꯨ ꯑꯁ ꯑꯩꯗꯤ ꯇꯜꯂꯦꯗ ꯑꯈꯣꯏꯗ ꯄꯥꯈꯠꯄꯁꯨ ꯂꯩꯌꯦ ꯑꯗꯨ ꯌꯦꯡꯕꯀꯥꯟꯗ ꯋꯥꯈꯟꯗꯣ
ꯐꯖꯅ ꯇꯨꯃꯤꯟꯅ ꯌꯦꯡꯕ ꯉꯝꯗꯕꯗꯣ ꯑꯗꯨꯃꯥꯏ ꯇꯧꯋꯦꯕ
ꯎꯝ
ꯃꯣꯏ ꯃꯣꯏꯅ ꯑꯦꯒꯦꯟꯁ ꯇꯧꯅꯤꯡꯉꯥꯏꯗꯤ ꯆꯥꯟꯁꯁꯤ ꯌꯥꯝ ꯂꯩꯕ
ꯑꯥ
ꯑꯗꯨꯅꯤ ꯅꯪꯁꯨ ꯄꯣꯇꯣꯒꯜꯅꯦ ꯗ ꯍꯥꯏꯗꯥꯏ
ꯑꯩꯁ ꯄꯣꯇꯨꯒꯜꯅꯤ ꯄꯣꯇꯨꯒꯜ ꯒꯤ ꯐꯦꯟꯁ ꯕꯤꯛ ꯐꯦꯟꯁꯅꯤ ꯑꯗꯨꯁꯨꯨ ꯔꯣꯅꯥꯜꯗꯣ ꯂꯩꯕꯒꯤ
ꯑꯥ
ꯑꯅꯌꯥꯗꯣ ꯂꯩꯇ꯭ꯔꯗꯤ ꯁꯞꯄꯣꯠ ꯇꯧꯔꯣꯏꯗ
ꯔꯣꯅꯥꯜꯗꯣ ꯂꯩꯇ꯭ꯔꯗꯤ ꯀꯥꯏꯅ ꯔꯣꯅꯥꯜꯗꯣ ꯁꯨ ꯅꯨꯡꯗꯤ ꯅꯨꯡꯁꯤꯌꯦꯀꯣ ꯃꯥꯒꯤ ꯃꯁꯛꯇꯣ
ꯑꯁ ꯃꯁꯛꯁꯨ ꯐꯖꯕꯅꯦ ꯑꯗꯒꯤ ꯕꯣ ꯁꯥꯟꯅꯕꯁꯨ ꯑ ꯌꯥꯝ ꯊꯤꯅ ꯃꯤꯗꯒꯤ ꯍꯦ ꯋꯥꯡꯅ ꯍꯦꯟꯕꯅꯦ ꯃꯥꯒꯤ ꯀ꯭ꯋꯥꯟꯇꯤꯇꯤꯗꯣ ꯑꯗꯒꯤ ꯃꯥꯗꯤ ꯋꯥꯔꯜ ꯀ꯭ꯂꯥꯁꯁꯤꯅ ꯃꯣꯏ ꯑꯥ ꯑꯥ ꯑꯥ ꯕꯤꯂꯤꯌꯟ ꯊꯧꯖꯟ ꯕꯤꯂꯤꯌꯟ ꯑ ꯄꯥꯝ ꯉꯥꯎꯖꯕ ꯃꯤꯅꯤꯅꯦ ꯃꯥꯗꯤ
ꯃꯥꯅꯦꯕ
ꯅꯆꯦ ꯍꯣꯏꯗꯤ ꯅꯨꯡꯉꯥꯏꯔꯤꯕꯣ ꯃꯣꯏꯗꯤ ꯎꯅꯗꯕꯁꯨ ꯀꯨꯏꯔꯦ ꯃꯣꯏꯗꯤ
ꯑꯗꯨꯅꯦ ꯑ ꯅꯣꯏꯁꯨ ꯅꯣꯡꯃ ꯗꯤ ꯅꯣꯡ ꯐꯥꯗꯣꯛꯇꯤ ꯑꯗꯨꯝ ꯀꯣꯏꯔꯛꯑꯣ ꯀꯩꯅꯣ
ꯑꯗꯨꯅꯤꯅꯦ ꯉꯁꯤ ꯃꯤꯁ ꯇꯧꯔ ꯀꯣꯜ ꯇꯧꯔꯛꯄꯗꯣ ꯑꯗꯨꯒꯤꯅꯤꯅꯦ ꯑꯗꯨ ꯅꯠꯇ꯭ꯔꯗꯤ ꯑꯁ ꯅꯣꯏꯖꯨ ꯅꯣꯏꯖꯨ ꯅꯣꯡ ꯐꯥꯗꯣꯛꯇꯤ ꯀꯣꯜ ꯇꯧꯔꯛꯀꯦꯅꯁꯨ ꯈꯟꯗꯦ
ꯁꯤꯁ ꯑꯈꯣꯏꯗ ꯇꯧꯔꯁꯨ ꯅꯣꯏꯒꯤ ꯕꯤꯖꯤ ꯕꯤꯖꯤ ꯋꯦꯇꯤꯡꯁꯨ ꯂꯩꯔꯒ ꯀꯣ ꯕꯦꯛ ꯁꯨ ꯇꯧꯕꯤꯗꯦ
ꯑ ꯑ ꯑꯁ ꯑꯗꯨꯕꯨꯗꯤ ꯀꯩꯅꯣꯅꯤꯅꯦ ꯑꯁ ꯑꯩ ꯐꯣꯟ ꯄꯥꯏꯕ ꯁꯪꯗꯦꯅꯦ ꯍꯟꯗꯛꯀꯥꯡꯁꯦ ꯑꯉꯥꯡꯒꯩꯅ ꯐꯣꯟ ꯄꯥꯏꯕꯅ
ꯊꯥꯖꯗ꯭ꯔꯦꯗ
ꯑꯗꯨ ꯅꯠꯇ꯭ꯔ ꯑꯁ ꯃꯁꯤ ꯑꯁ ꯅꯣꯏꯁꯨ ꯀꯃꯥꯏ ꯇꯧꯅꯔꯒꯦꯅ ꯈꯜꯂꯒ ꯃꯤꯁ ꯇꯧꯕꯒꯤ ꯀꯣꯜ ꯇꯧꯔꯛꯄꯅꯤ ꯉꯁꯤꯁꯦ
ꯑꯩꯗꯤ ꯀꯩꯅꯣꯒ ꯎꯝ ꯇꯧꯔꯛꯄ ꯃꯥꯜꯂꯦꯕ ꯅꯣꯏ ꯀꯩꯅꯣ ꯑꯃꯒ ꯋꯥꯔꯤ ꯌꯥꯝ ꯁꯥꯏꯑꯦ ꯍꯥꯏꯕ ꯄꯥꯎ ꯇꯥꯏꯗ
ꯑꯍꯥ ꯑꯗꯨꯗꯤ ꯅꯠꯇꯦ ꯑꯗꯨꯗꯤ ꯅꯠꯇꯦ ꯃꯣꯏ ꯑꯉꯥꯡꯈꯩꯅ ꯑꯗꯨꯝ ꯍꯥꯏꯖꯤꯟꯕꯅꯤꯍꯦ ꯅꯣꯏ
ꯆꯦ ꯆꯤꯟ ꯊꯤꯔꯒ ꯀꯥꯟꯅꯗ꯭ꯔꯦꯀꯣ ꯑꯗꯨꯗ ꯂꯣꯠ
ꯅꯣꯏ ꯃꯣꯏꯅ ꯑꯗꯨꯇ ꯑꯩꯈꯣꯏꯗꯤ ꯑꯗꯨꯗꯤ ꯑꯁ ꯑꯗꯨꯒꯤ ꯑꯗꯨꯒꯤ ꯀꯩꯅꯣꯅꯤꯗꯤ ꯑꯥꯏꯁ ꯆꯪꯗꯦꯍꯦ ꯑꯩꯈꯣꯏꯗꯤ
ꯁꯤꯁ ꯆꯪꯗꯦ ꯀꯥꯏꯅꯀꯣ ꯂꯣꯠꯅ ꯂꯣꯠꯅ ꯇꯧꯕꯗꯣ ꯈꯪꯉꯤꯀꯣ ꯑꯩ
ꯀ ꯈꯣꯏꯗꯤ ꯇꯧꯗ꯭ꯔꯦ ꯑꯗꯨꯗꯤ ꯑꯗꯨꯗꯣ
ꯉꯟꯅ ꯇꯧꯔꯁꯨ ꯐꯠꯇꯦꯗ ꯑꯗꯨꯒꯨꯝꯕꯕꯣ ꯃꯇꯝꯁꯨ ꯂꯩꯔꯤ ꯃꯤ ꯑꯐ ꯑꯐꯕꯁꯨ ꯂꯥꯛꯇꯣꯏꯅꯦ ꯀꯩꯅꯣ
ꯎꯝ ꯑꯗꯨꯅꯤꯅꯦ ꯑꯗ ꯑꯗꯨꯗꯤ ꯏꯃꯥꯟꯅꯕꯤ ꯅꯪꯅ ꯅꯪꯅ ꯁꯦꯝꯕꯤꯕꯗꯨꯗꯅꯦ ꯑꯩ ꯉꯧꯖꯤꯛ ꯑꯗꯨ ꯇꯧꯗ꯭ꯔꯕꯗꯣ
ꯅꯣꯏꯅ ꯑꯐꯕ ꯅꯃꯥꯟꯅꯕꯒꯤ ꯐꯅ ꯑꯩꯒꯤꯗꯃꯛꯇ ꯅꯪꯅ ꯁꯤ ꯐꯅꯤ ꯍꯥꯏꯕꯗꯣ ꯑꯗꯨ ꯌꯦꯡꯉ ꯁꯦꯝꯕꯤꯗ꯭ꯔꯗꯤ ꯑꯁ ꯑꯩꯈꯣꯏꯗꯤ ꯑꯩꯈꯣꯏ ꯏꯁꯥꯅ ꯇꯧꯕꯗꯤ ꯏꯀꯥꯏꯌꯦ
ꯁꯦꯁ ꯏꯀꯥꯏꯌꯦ ꯀꯥꯏꯅ ꯅꯨꯄꯥ ꯊꯣꯛꯇꯕ ꯇꯧꯅꯣ ꯑꯗꯨꯗꯤ ꯉꯥꯄ꯭ꯔꯨꯝ ꯃꯥꯜꯂꯦ ꯑꯗꯨꯗꯣ
ꯑꯥ ꯅꯨꯄꯥ ꯊꯣꯛꯑꯁꯨ ꯃꯈꯜ ꯂꯩꯌꯦ ꯃꯈꯜ ꯃꯌꯥꯝ ꯂꯩꯅꯦ ꯅꯨꯄꯤꯗ ꯑꯈꯣꯏꯅ ꯅꯨꯄꯥ ꯊꯣꯛꯇꯕ ꯑꯇꯩ ꯅꯨꯄꯥ ꯊꯣꯛꯄꯅꯤ
ꯎꯝ ꯅꯨꯄꯥ ꯌꯥꯝ ꯅꯨꯄꯥꯁꯤꯡꯁꯦ ꯌꯥꯟꯊꯣꯔꯁꯨ ꯀꯩꯅꯣ ꯐꯠꯇꯦꯗ
ꯅꯪ ꯅꯅꯥꯎꯅꯨꯄꯥꯗꯤ ꯀꯩ ꯍꯟꯗꯛ ꯀꯩ ꯃꯥꯗꯤ ꯀꯩ ꯇꯝꯔꯤꯒꯦ ꯃꯥꯗꯣ ꯂꯥꯏꯔꯤꯛꯇꯣ
ꯂꯥꯏꯔꯤꯛꯂꯣ ꯈꯪꯗꯦꯅꯦ ꯃꯥꯅ ꯇꯥꯝꯔꯤꯗꯣ ꯃꯥꯅ ꯈꯪꯗ ꯇꯝꯂꯤꯗꯣ
ꯑꯁ ꯍꯥꯟꯅꯗꯤ ꯅꯅꯥꯎꯅꯨꯄꯥꯒ ꯌꯥꯝꯅ ꯄꯨꯜꯂꯝꯕꯅꯤꯅ ꯑꯩꯁꯦ ꯃꯤꯁ ꯇꯧꯅꯤ ꯃꯥꯁꯨ ꯃꯁꯛꯁꯨ ꯎꯗ꯭ꯔꯕ ꯀꯨꯏꯔ ꯆꯍꯤ ꯑꯃ ꯐꯥꯒꯗꯧꯔꯦ ꯃꯥꯁꯨ
ꯑꯣ ꯅꯣꯏꯅꯤꯁꯨ ꯀꯩꯅꯣ ꯇꯧꯕꯒꯤꯅꯤꯅꯦ ꯌꯥꯝ ꯈꯔ ꯂꯥꯞꯅ ꯂꯩꯕꯒꯤ
ꯑꯥ ꯑꯗꯨ ꯅꯍꯥꯟꯕꯨꯗꯤ ꯃꯥ ꯀꯣꯜ ꯇꯧꯔꯝꯃꯦ ꯃꯥꯒꯤ ꯃꯤꯁꯀꯣꯜ ꯑꯅꯤꯒꯨꯝꯕ ꯂꯩꯔꯝꯃꯦꯕꯀꯣ ꯑꯗꯨ ꯑꯩ ꯀꯣꯜꯕꯦꯛ ꯇꯧ ꯀꯥꯟꯗ ꯃꯣꯏꯁꯦ ꯁ꯭ꯋꯤꯁ ꯑꯣꯐ ꯑꯣꯏꯅ ꯂꯩꯕ
ꯕꯦꯇ꯭ꯔꯤꯁꯨ ꯂꯩꯒꯟꯗꯕꯅꯦ ꯃꯥꯒꯤꯁꯦ ꯕꯌꯨꯇꯤꯁꯦ ꯀꯩꯅꯣ ꯌꯥꯝ ꯇꯧꯕ ꯑ ꯌꯥꯝ ꯈꯥꯡꯗꯦꯕ ꯃꯥꯒꯤꯗꯣ
ꯑꯍꯥ ꯒꯦꯝ ꯁꯥꯟꯅꯕꯒꯤ ꯑꯣꯏꯔꯝꯒꯅꯤꯅꯦ ꯍꯟꯗꯛꯁꯤꯡꯁꯤ ꯑꯉꯥꯡꯁꯤꯡꯁꯤ ꯌꯥꯗ꯭ꯔꯕꯅꯤ
ꯈꯪꯗꯦꯗꯥ ꯒꯦꯝ ꯁꯥꯟꯅꯔꯤꯔꯥ ꯑꯗꯨꯁꯨ ꯍꯟꯗꯛꯁꯦ ꯌꯥꯗ꯭ꯔꯕꯅꯦ
ꯎꯝ
ꯀꯅꯥ ꯀꯅꯥꯒ ꯋꯥꯔꯤ ꯁꯥꯔꯤꯅꯣ ꯈꯪꯗꯦ ꯋꯥꯔꯤ ꯁꯥꯟꯅ ꯇꯨꯝꯕ ꯊꯦꯡ ꯊꯦꯡꯅ ꯇꯨꯝꯃꯦ
ꯎꯝ
ꯑꯈꯣꯏꯅ ꯉꯥꯡ ꯁꯛꯄꯁꯨ ꯌꯥꯗ꯭ꯔꯦ
ꯎꯝ
ꯉꯥꯡ ꯁꯛꯔꯁꯨ ꯌꯥꯗꯕ
ꯀꯟꯅ ꯉꯥꯡꯒꯗꯕ ꯃꯇꯝ ꯅꯠꯇ꯭ꯔꯦ
ꯑꯗꯨꯅꯦ ꯃꯣꯏ ꯃꯁꯥ ꯃꯁꯥꯒꯤ ꯈꯪꯅꯕ ꯃꯇꯝꯅꯦꯗꯥ ꯑꯩꯈꯣꯏꯅ ꯌꯥꯝ ꯉꯥꯡꯉꯁꯨ ꯍꯥꯏꯕꯗꯤ ꯂꯩꯌꯦꯗꯅ ꯌꯥꯝ ꯉꯥꯡꯔꯥꯁꯨ ꯃꯣꯏꯁꯨ ꯇꯟꯕ ꯃꯇꯝ ꯂꯩꯌꯦꯕ ꯁꯥꯎꯅꯤꯡꯕꯁꯨ ꯂꯩꯔꯝꯒꯅꯦꯕ ꯑꯗꯨꯒꯤ ꯌꯥꯝ ꯉꯥꯡꯗꯦ ꯍꯧꯖꯤꯛꯇꯤ ꯃꯁꯥ ꯃꯁꯥꯅꯥ ꯈꯪꯉꯒ ꯇꯧꯒꯗꯧꯕꯅꯤꯗꯥ
ꯎꯝ
ꯑꯉꯥꯡ ꯅꯠꯇꯕꯅꯤꯅ ꯑꯉꯥꯡ ꯆꯩꯩꯕ ꯇꯧꯕꯁꯨ ꯅꯨꯡꯉꯥꯏꯇ꯭ꯔꯦ
ꯎꯝ
ꯑꯗꯨꯗꯒꯤꯅꯦ
ꯍꯣꯏ ꯌꯥꯝ ꯀꯟꯅ ꯉꯥꯡꯉꯁꯨ ꯃꯣꯏꯁꯨ ꯑꯃ ꯋꯥꯈꯜꯗ ꯑꯃ ꯊꯣꯛꯂꯛꯄꯅꯤ ꯍꯟꯗꯛꯁꯤꯡꯗꯤ ꯃꯥꯅ ꯐꯠꯇꯕ ꯇꯧꯔꯝꯃꯗꯤ
ꯎꯝ
ꯐꯠꯇꯕ ꯇꯧꯔꯝꯗꯤ ꯑꯩꯈꯣꯏꯗ ꯑꯋꯥꯕꯗꯣ ꯑꯩꯈꯣꯏꯅ ꯄꯨꯅꯦꯕꯀꯣ
ꯑꯗꯨꯅꯦ ꯑꯗꯨꯒꯤꯁꯨ ꯈꯟꯗ꯭ꯔꯥꯁꯨ ꯌꯥꯗꯕ
ꯎꯝ
ꯃꯤ ꯍꯥꯏꯕꯁꯦ ꯃꯥꯒꯤ ꯃꯁꯥ ꯃꯁꯥꯒꯤ ꯋꯥꯈꯜꯁꯦ ꯇꯣꯉꯥꯟ ꯇꯣꯉꯥꯟꯕꯅꯤꯅꯀꯣ
ꯎꯝ
ꯍꯥꯏꯕ ꯉꯝꯗꯦꯕ
ꯎꯝ
ꯒꯌ꯭ꯥꯟ ꯇꯥꯗꯦꯗ
ꯎꯝ
ꯑꯗꯒꯤ ꯑꯩꯈꯣꯏ ꯑꯣ ꯃꯔꯥꯛ ꯃꯔꯥꯛꯗꯤ ꯑꯗꯨꯝ ꯍꯥꯏꯕꯅꯦ ꯃꯣꯏꯗꯁꯨ ꯈꯔ ꯒ꯭ꯌꯥꯟ ꯇꯥꯑꯣꯅꯀꯣ
ꯑꯥ
ꯍꯥꯏꯕꯗꯤ ꯅꯨꯡꯉꯥꯏꯇꯦꯗꯅ ꯃꯣꯏꯅ ꯑꯐꯕ ꯂꯝꯕꯤꯗ ꯆꯠꯈ꯭ꯔꯗꯤ ꯐꯩꯌꯦꯗꯅ ꯑꯩꯈꯣꯏꯁꯨ ꯄꯥꯈꯠꯂꯦꯕ
ꯎꯝ
ꯃꯣꯏꯅ ꯀꯩꯅꯣ ꯇꯜꯂꯗꯤ ꯃꯣꯏꯒꯤ ꯇꯨꯡꯗ ꯐꯅꯤꯡꯉꯥꯏꯅꯤꯗ ꯍꯥꯏꯔꯤꯕꯗꯣ
ꯎꯝ
ꯀꯩꯅꯣ ꯈꯔꯥ ꯈꯔ ꯑꯣꯏꯔꯁꯨ ꯈꯔ ꯅꯨꯡꯉꯥꯏꯅ ꯂꯩꯥꯏꯔꯗꯤ ꯐꯔꯦꯗꯅ ꯍꯧꯖꯤꯛꯗꯤ ꯌꯥꯝ
ꯂꯩꯔꯒ ꯃꯣꯏꯁꯨ ꯊꯕꯛ ꯇꯧꯔꯒ ꯇꯧ ꯂꯩꯌꯣ ꯍꯥꯏꯕꯁꯨ ꯉꯝꯃꯣꯏꯕ ꯃꯣꯏꯁꯦ
ꯎꯝ ꯍꯨꯝ
ꯑꯗꯨꯒꯤꯅꯦ ꯃꯣꯏꯗꯤ ꯅꯪ ꯅꯨꯄꯥꯗꯤ ꯌꯥꯝ ꯃꯁꯥꯁꯨ ꯁꯣꯜꯂꯦꯗꯥ ꯌꯥꯗꯦ ꯃꯥꯗꯤ
ꯑꯦ ꯑꯗꯨꯕꯨꯗꯤ ꯀꯩꯅꯣ ꯑꯣꯏꯕꯒꯤꯅꯤꯗꯥ ꯃꯥꯗꯨ
ꯑꯗꯨꯅ ꯑꯩꯁꯨ ꯃꯔꯛ ꯃꯔꯛ ꯇꯗꯤ ꯍꯥꯏꯕꯅꯤꯅ ꯃꯥꯃꯥꯟꯅꯥꯕꯥꯁꯤꯡ
ꯐꯥꯗꯦꯗꯥ ꯑꯥꯍꯥꯎ ꯑꯥꯍꯥꯎꯕꯥ ꯄꯤꯖꯥꯒꯗꯕꯅꯦ ꯑꯗꯨ ꯑꯉꯥꯡꯁꯦ
ꯄꯤꯖꯥ ꯄꯤꯖꯥꯕꯅꯦꯕꯥ ꯄꯤꯖꯕꯒꯤꯔꯥ ꯈꯪꯗꯦ ꯏꯟꯁꯥꯡ ꯆꯥꯛ ꯏꯟꯁꯥꯡꯁꯦ ꯍꯥꯎꯇꯥꯕꯁꯤꯁꯨ ꯆꯥꯛ ꯆꯥꯅꯤꯡ ꯆꯥꯗꯦꯕ ꯃꯥꯁꯦ ꯆꯥꯛ ꯆꯥꯔꯔꯣꯏ ꯀꯥꯏꯅ ꯇꯧꯕꯗꯣ ꯌꯥꯗꯕꯅꯦ ꯃꯥꯗꯤ
ꯆꯛ ꯍꯟꯗꯛꯇꯤ ꯀꯩꯅꯣ ꯇꯧꯔꯦꯅꯦ ꯃꯣꯏꯁꯦ ꯆꯛ